ꯇꯕ꯭ꯔꯣ ꯑꯧ ꯇꯔꯦ ꯇꯥꯏꯌꯦ
ꯆꯥꯛ ꯆꯔꯕꯣ
ꯆꯔꯦ
ꯅꯦꯠꯋꯥꯛ ꯁꯦꯡꯗꯦꯅꯥ
ꯅꯦꯠꯋꯛ ꯌꯥꯝ ꯁꯦꯡꯗꯦ ꯑꯩꯁꯨ ꯈꯪꯗꯦ
ꯑꯣ ꯕꯦꯔꯥꯅꯤꯅ ꯅꯦꯠꯋꯥꯛ ꯁꯦꯡꯗꯕꯁꯨ ꯀꯣ
ꯍꯣꯏ ꯑꯗꯨ ꯑꯣꯏꯔꯁꯨ ꯈꯔ ꯈꯔꯗꯤ ꯇꯥꯏ ꯌꯥꯏ ꯀꯩꯁꯨ ꯀꯥꯏꯗꯦ ꯀꯩꯗꯧꯔꯤꯕ
ꯀꯩꯁꯨ ꯇꯧꯗꯦꯗ ꯕꯣꯜ ꯂꯥꯛꯄ ꯉꯥꯏꯔꯤꯌꯦ
ꯉꯁꯤ ꯀꯅꯥ ꯀꯅꯥꯒꯤ ꯃꯦꯟꯁ ꯂꯩꯒꯦ
ꯃ꯭ꯌꯨꯖꯤꯛꯁꯦ ꯀꯅꯥꯅꯣꯅꯦ ꯑꯩ ꯃ꯭ꯌꯨꯖꯤꯛ ꯀꯅꯥꯅꯣ ꯌꯦꯡꯒꯦ ꯇꯧꯕꯗꯣ ꯀꯥꯎꯈ꯭ꯔꯦꯅꯦ ꯏꯁꯤꯡꯟꯗ꯭ꯔꯦꯅꯦ ꯕꯣꯜꯗꯣ ꯀꯩꯗꯅꯣꯗ ꯀꯥꯎꯈ꯭ꯔꯦꯗ ꯃꯃꯤꯡꯗ ꯃꯃꯤꯡꯗꯣ ꯂꯩꯇꯣꯟꯗ ꯂꯩꯔꯦ ꯍꯥꯏꯕ ꯍꯩꯇ꯭ꯔꯦ
ꯎ ꯅꯨꯡꯒꯤ ꯅꯅꯥ ꯅꯨꯄꯤ ꯈꯣꯏꯗꯤ ꯇꯨꯝꯈ꯭ꯔꯕꯣ
ꯏꯅꯥꯎꯄꯤꯈ꯭ꯔ ꯇꯨꯝꯗ꯭ꯔꯤꯗ ꯃꯣꯏꯁꯨ ꯕꯣꯏ ꯌꯦꯡꯅꯤꯅ ꯂꯩꯅꯤ ꯏꯔꯨꯖꯕ ꯈꯔ ꯇꯧꯔꯦ ꯈꯔ ꯑꯃ ꯆꯥꯛ ꯆꯥꯔꯤ
ꯑ ꯃꯣꯏꯗꯤ ꯂꯥꯏꯔꯤꯛ ꯄꯥꯔ ꯂꯩꯇ꯭ꯔꯣ
ꯂꯥꯏꯔꯤꯛ ꯑꯃꯗꯤ ꯌꯦꯡꯉꯤ ꯃꯥꯜꯂꯦ ꯈꯩꯗꯦꯅꯦ ꯃꯣꯏꯔꯨꯝ ꯆꯪꯉꯒ ꯌꯦꯡꯉꯨꯗꯕꯅꯤꯅꯀꯣ ꯈꯪꯗ꯭ꯔꯦꯅꯦ
ꯑꯗꯣ ꯃꯣꯏ ꯑꯦꯛꯖꯥꯝꯁꯦ ꯀꯩꯗꯧꯉꯩ ꯍꯥꯏꯗꯣꯛꯀꯅꯤ ꯍꯥꯏꯒꯦ ꯗꯣꯛꯇꯔꯒꯤ ꯗꯣꯛꯇꯔꯒꯤ ꯑꯦꯛꯖꯥꯝꯗꯣ
ꯎꯝ
ꯀꯩꯗꯧꯉꯩ ꯍꯥꯏꯗꯣꯛꯀꯅꯤ ꯍꯥꯏꯗꯤ
ꯈꯪꯗꯦꯅꯦ ꯑꯗꯨꯗꯣ ꯀꯩꯗꯧꯉꯩ ꯍꯩꯗꯣꯛꯇꯧ ꯃꯥꯜ ꯑꯩꯁꯨ ꯈꯪꯗꯦ ꯑꯗꯨ ꯁꯨꯝ ꯑꯩꯈꯣꯏꯁꯨ ꯄꯥꯈꯠꯂ ꯂꯩꯔꯤꯅꯤꯗ
ꯎꯝꯣ ꯊꯤꯦ
ꯀꯩ ꯍꯤꯟꯖꯥꯡ ꯆꯥꯔꯦ ꯅꯣꯏꯗꯤ
ꯅꯪꯒꯤ ꯈꯣꯟꯖꯦꯜꯖꯨ ꯐꯖꯟꯅ ꯇꯥꯗ꯭ꯔꯦ
ꯊꯥꯖ ꯑꯩꯈꯣꯏꯁꯦ
ꯎꯝ
ꯁꯒ ꯇ ꯁꯒꯔꯤ
ꯁꯒ꯭ꯔꯤꯁꯨ ꯍꯥꯎꯕꯅꯦ
ꯎꯝ ꯎꯝ ꯍꯥꯎ
ꯌꯥꯪ ꯑꯍꯥꯎ ꯑꯍꯥꯎꯕ ꯌꯥꯝ ꯆꯥꯎꯀꯣ
ꯅꯪꯒꯤ ꯈꯣꯟꯖꯦꯜꯗ ꯌꯥꯝ ꯂ ꯄ ꯅꯅ ꯑꯩꯣꯏ
ꯑꯃ ꯄ ꯁꯣ ꯆꯦꯒ ꯍꯥꯏ ꯌꯦꯠꯇꯣ
ꯅꯪꯗꯤ ꯁꯦꯡꯅ ꯇꯥꯕ꯭ꯔꯣ ꯑꯩꯅ ꯍꯥꯏꯕꯁꯦ
ꯀꯥꯏ ꯈꯠꯇ
ꯎꯝ
ꯌꯥꯥꯖ
ꯎ
ꯅ ꯇ ꯍꯥꯏꯕꯕ ꯅꯩꯅ ꯍꯥꯏꯂ ꯇꯥꯗ ꯍꯣ ꯑꯩꯅ ꯍꯥꯏꯕ ꯀꯥꯗꯕ꯭ꯔꯣ ꯑꯩꯅ ꯍꯥꯏꯕ ꯀꯥꯗꯕ꯭ꯔꯣ
ꯇꯥꯔꯦ ꯇꯥꯔꯦ ꯍꯧꯖꯤꯛꯇꯤ
ꯅꯪꯒꯤ ꯐꯗꯣ ꯐꯖꯅ ꯐꯖꯅ ꯇꯥꯏꯌꯦ
ꯃꯣꯏꯅꯇꯩꯅ ꯊꯌꯥꯔꯁꯦ ꯑꯗꯨꯣ
ꯀꯔꯤ ꯃꯊꯦꯜ ꯆꯥꯏ ꯍꯥꯏꯕꯅꯣꯕ
ꯑꯌꯨꯛꯇ ꯈꯥꯃꯦꯟ ꯆꯥꯏꯑꯕ
ꯍꯧꯖꯤꯛ ꯍꯥꯏꯕꯗꯤ ꯍꯧꯖꯤꯛ ꯍꯧꯖꯤꯛ
ꯍꯧꯖꯤꯛꯇꯣ ꯁꯧꯒ꯭ꯔꯤ ꯆꯥꯏꯑꯕ ꯌꯥꯔꯦ ꯌꯥꯝ ꯂꯦꯝꯃꯜꯂꯦ ꯀ꯭ꯔꯣꯛ꯭ꯔꯥ ꯀ꯭ꯔꯣ ꯀ꯭ꯔꯥ ꯀꯔꯤ ꯇꯧꯔꯤꯅꯣ ꯅꯪꯕꯣ ꯃꯤꯅꯦ ꯈꯣꯖꯦꯗ ꯑ ꯍꯧꯒꯦ
ꯀꯩꯁꯨ ꯇꯧꯗꯦꯌꯦ ꯃꯄꯥꯟꯗ ꯍꯟꯆꯤꯠ ꯂꯥꯡꯕ ꯍꯥꯏꯕꯗꯨꯅꯤ
ꯑꯩꯒ ꯆꯥꯃꯅ ꯑꯩꯁꯨ ꯃꯄꯥꯟꯗ ꯍꯪꯆꯤꯠ ꯂꯥꯡꯉꯤ
ꯑꯁ ꯅꯣꯡꯕꯨ ꯅꯨꯡꯁꯤꯌꯦ ꯆꯞ ꯃꯥꯟꯅꯗꯅ
ꯎ ꯌꯥꯝ ꯁꯥꯕ ꯑꯗꯨꯒꯤ ꯏꯪꯅꯕ ꯍꯥꯏꯗꯨꯅ ꯃꯄꯥꯟꯗ ꯂꯦꯞꯄꯒ ꯅꯨꯡꯁꯤꯠ ꯂꯥꯡꯉꯤꯤ
ꯎꯝ ꯑꯗꯨꯅꯦ
ꯍꯤ ꯂꯩ
ꯅꯣꯡ ꯇꯥꯔꯗꯤ ꯐꯒꯗꯕ ꯈꯔ
ꯎꯝ ꯂꯗꯤ ꯃꯉꯦ ꯇꯥꯗ
ꯇꯥꯔꯣ ꯁꯤꯅꯤ ꯑꯩꯅ ꯈꯜꯂꯤ
ꯑ ꯃ ꯇ ꯂꯩ ꯃꯗꯣ ꯃꯃꯤꯡ ꯀꯔꯤ ꯀꯧꯏ
ꯀꯔꯤꯅꯣ
ꯑꯥ ꯃꯊꯛꯇ ꯉꯥꯟꯕꯗꯣ
ꯑꯣ ꯑꯣ ꯑꯣ ꯊꯋꯥꯟꯃꯤꯆꯥꯛ
ꯎꯝ ꯎꯝ ꯊꯋꯥꯟꯃꯤꯆꯥꯛ ꯑꯃꯇ ꯂꯩꯇꯦꯕ
ꯎꯝ ꯊꯋꯥꯟꯃꯤꯆꯥꯛꯇꯣ ꯑꯩꯃꯛꯅꯦꯗꯤ ꯈꯜꯂꯨꯀꯣ
ꯉꯥꯁꯤꯗꯤ ꯉꯥꯟꯗꯦ ꯍꯥ
ꯀꯔꯤꯒꯤꯅꯣꯅꯦꯀꯣ
ꯅꯣꯡ ꯃꯥꯉꯦ ꯑꯗꯨꯒꯅꯤ ꯅꯣꯡ ꯃꯪ ꯅꯣꯡ ꯃꯪꯕꯩꯅꯦ ꯅꯣꯡ ꯃꯪꯏꯕꯥ
ꯎꯝ ꯁꯟꯗ° ꯑꯆꯥꯄꫭꯠ ꯄꯣꯠꯁꯦ ꯍꯥꯏꯗꫭ ꯍꯌꯦꯡꯅꯤꯀꫭ
ꯀꯩꯗꯧꯔ°ꯕꯥ
ꯂ
ꯀꯔꯤ ꯑꯆꯥꯄꫭꯠ ꯆꯥꯁꯤ ꯍꯥꯏꯕ ꯍꯥꯥ
ꯍꯣꯏ ꯍꯣꯏ ꯍꯣꯏ꯫
ꯑꯩ ꯈꯪꯗꯦ꯫ ꯑꯗꯨꯗꯤ ꯑꯩꯅꯥ ꯈꯪꯗꯧ ꯅꯠꯇꯦ
ꯑ° ꯇꯥꯕꯔꫭ ꯃꯩꯇꯩ ꯒꯜꯅꯤꯅꯥ
ꯇꯧ ꯇꯥꯔꯦꯗꯅꯥ ꯇꯧ ꯇꯕꯅꯤ
ꯁꯦꯟꯖꯥꯎ ꯄꯥꯏꯕꯥ ꯀꯨꯕꯦꯔ ꯅꯨꯡꯁꯤꯕꯤꯅꯦꯅꯥ ꯈꯔ ꯇꯧꯊꯔꯣꯀꯣ ꯑꯩꯈꯣꯏ ꯈꯔ ꯆꯥꯊꯔꯒꯦ꯫
ꯇꯧ ꯇꯥꯔꯦꯗꯅ
ꯃꯥꯏ ꯃꯤꯠꯀ ꯁ°ꯡꯉꯒꯥ ꯆꯤꯟ ꯌꯥ ꯐꯖꯅ ꯁ°ꯡꯗꯔꯒ ꯆꯊꯥ ꯇꯥꯔꯦ ꯍ°
ꯑꯁ ꯑꯩꯁꯦ ꯄꯤꯁꯨꯝꯁꯤ ꯈꯤꯇꯪ ꯐꯣꯏꯒꯦ ꯇꯧꯕꯅꯤ꯫ ꯑꯩꯁꯦ ꯅꯪꯗ꯭ꯔꯕꯥ ꯀꯥꯎꯁꯨ ꯀꯥꯎꯊꯣꯛꯄꯥ ꯍꯥ꯫
ꯍꯌꯦꯡ ꯅꯪꯒꯗ꯭ꯔꯣ?
ꯑꯁ ꯈꯪꯗꯦꯕꯣ ꯁꯟꯗꯦꯅꯤ ꯅꯣꯡꯃꯥꯏꯖꯤꯡ ꯅꯤ
ꯎꯝ ꯍꯥ ꯎꯝ
ꯅꯣꯡꯃꯥꯏꯖꯤꯡꯅꯤ ꯅꯣꯡꯃꯥꯏꯖꯤꯡ꯫ ꯍꯧꯖꯤꯛꯇꯤ ꯃꯄꯥꯟꯗ ꯂꯦꯞꯄꯒꯤ ꯏꯪꯉꯛ ꯈ꯭ꯔꯦꯗ
ꯑꯗꯨꯅꯦ ꯏꯔꯨꯖ ꯊꯣꯛꯀꯅꯤ ꯍꯥꯏꯗꯥꯏ
ꯍꯣꯏ
ꯎꯝ ꯉꯥꯏꯍꯥꯛ ꯂꯩꯔꯒ ꯂꯨꯊꯣꯛꯎꯔꫭ ꯆꯥꯛ ꯆꯥꯇꯣꯛꯒ ꯏꯁꯤꯡ ꯏꯔꯨꯕꯁꯦ ꯐꯠꯇꯤ ꯐꯠꯇꯕꯅꯤꯀꯣ ꯏꯁꯥ ꯌꯥꯝ ꯁꫭꯛꯄꯅꯤ꯫
ꯐꯠꯇꯕꯅꯤ ꯍꯥꯏꯑ° ꯑꯗꯨꯕꯨ꯫ ꯉꯁꯥꯏ ꯊꯕꯛ ꯍꯜꯂꯛꯄꯗꯒꯤꯗꯤ ꯁꯥꯏꯌꯦ ꯅ ꯐꯝꯃꯤꯉꯩꯗ ꯆꯥꯛ ꯍꯥꯟꯅ ꯆꯥꯊꯣꯛꯑꯦ꯫ ꯆꯥꯛ ꯍꯥꯏ ꯆꯥꯊꫭꯛꯑꯕꯃꯤꯅ ꯑꯃꯨꯛ ꯇꯂꯦꯗꯣ ꯑꯗꯩ ꯉꯥꯏꯍꯥꯛ ꯄꯣꯊꯥꯔꯦꯗꯣ꯫
ꯃꯤꯅꯤꯠ ꯀꯨꯟ ꯀꯨꯟꯊ꯭ꯔꯥꯃꯨꯛꯇꯤ ꯒꯦꯞ ꯊꯝꯃꯨ꯫
ꯎꯝꯝ ꯍꫭ ꯍꯣꯏ ꯑꯥꯁꯁ
ꯅꯣꯡꯁꯨ ꯃꯔꯨ ꯑꯃ ꯑꯅꯤꯒꯨꯝꯕ ꯇꯥꯔꯛꯄꯒꯨꯝ ꯇꯧꯋꯤ ꯑꯥ
ꯑꯩꯈꯣꯏꯒꯤ ꯀꯩꯅꯣꯁꯤ ꯎꯝꯝ ꯑꯥꯑ ꯑꯥ ꯑꯥ ꯑꯥ ꯑꯧ ꯃꯣꯔꯣꯛ ꯑꯇꯦꯛꯄꯥ ꯄꯥꯝꯕꯤꯁꯦ
ꯎꯝꯝ
ꯐꯖꯅꯥ ꯍꯧꯔꯦ꯫
ꯍꯥꯎꯗꯤ ꯈꯛ ꯄꯤꯔꯛꯑꯣ ꯀꯩꯅꯣ ꯃꯊꯟꯇ ꯆꯥꯒꯦ ꯍꯥꯏꯔꯣ
ꯑꯁ ꯑꯃꯈꯛꯇꯅꯦ ꯑꯗꯨ ꯌꯥꯝ ꯍꯧꯕ ꯇ꯭ꯋꯦꯟꯇꯤ ꯊꯥꯔꯇꯤꯃꯨꯛ ꯄꯥꯜꯂꯦ
ꯋꯥꯋꯥ ꯋꯥ
ꯄꯥꯝꯕꯤ ꯑꯃꯈꯛꯇꯪꯗ ꯌꯥꯝ ꯐꯖꯔꯦ
ꯀꯨꯟ ꯀꯨꯟꯊ꯭ꯔꯥꯃꯨꯛ ꯄꯥꯜꯂꯗꯤ ꯑꯩꯁꯨ ꯂꯧꯕ ꯂꯥꯛꯑꯒꯦꯅꯦ ꯅꯣꯡꯃ
ꯎꯝ
ꯑꯩ ꯈꯔ ꯈꯥꯏꯕꯤꯔꯣꯗꯅ
ꯅꯪ ꯈꯪꯗꯕꯩꯅꯦꯍꯦ ꯑꯩꯈꯣꯏ ꯆꯤꯡꯒꯤꯗꯣ ꯃꯣꯔꯣꯛꯇꯣ ꯑꯁ ꯐꯖꯅ ꯍꯧꯖꯅꯤ ꯑꯗꯨꯒ ꯃꯣꯏ ꯀ ꯅꯣꯒꯤꯤ ꯍꯣꯏ
ꯑꯣ
ꯐꯦ
ꯆꯤꯡ ꯎꯝ ꯐꯔꯦ ꯐꯔꯦ
ꯎꯝ